ꯍꯜꯂꯣ
ꯑꯥ ꯇꯥꯏꯌꯦ ꯇꯥꯏꯌꯦ
ꯊꯤ ꯍꯦꯟꯒꯔꯦ ꯁꯤꯗꯤ ꯎꯝ ꯍꯜꯂꯣ ꯍꯜꯂꯣ ꯇꯥꯔꯦ ꯇꯥꯔꯦ ꯀꯩꯅꯣꯝꯇ ꯍꯪꯒꯦꯅ ꯐꯣꯟ ꯇꯧꯔꯛꯏꯅꯤꯅꯦ
ꯎꯝ ꯌꯥꯝ ꯊꯥꯖꯗꯅ ꯐꯣꯟ ꯇꯧꯔꯛꯑꯦ ꯈꯜꯂꯤꯅꯦ ꯑꯩꯅ
ꯑꯧ ꯑꯧ ꯅꯪꯗꯣ ꯀꯩꯅꯣ ꯇꯧꯋꯦꯅ ꯍꯥꯏꯕ ꯅꯥꯏ ꯗꯣꯛꯇꯔꯗ ꯆꯠꯂꯨꯏꯅ ꯍꯥꯏꯕ ꯑꯗꯨꯒꯤ ꯀꯩ ꯀꯩꯇꯧꯕꯒꯤ ꯆꯠꯂꯨꯏꯅꯣ ꯑꯝꯇ ꯍꯪꯒꯦꯅ ꯇꯧꯔꯛꯏꯅꯤ
ꯑꯣ ꯍꯪꯕꯤꯔꯛꯄꯒꯤ ꯌꯥꯝ ꯅꯨꯡꯉꯥꯏꯀꯣ ꯑꯣ ꯑꯩꯗꯣ ꯀꯨꯏꯔꯕꯅꯦꯕ ꯈ꯭ꯋꯥꯡ ꯅꯥꯕ
ꯑꯣ
ꯌꯦꯡꯒꯦ ꯌꯦꯡꯒꯦ ꯈꯜꯂꯒꯅꯦ ꯌꯦꯡꯕ ꯁꯨꯡꯁꯪ ꯁꯪꯗꯕ ꯊꯕꯛ ꯏꯟꯈꯥꯡ ꯃꯌꯥꯝꯁꯤꯗ ꯊꯕꯛꯁꯦ ꯁꯪꯗꯗꯅꯅꯦ ꯍꯟꯇꯛ ꯈꯛꯇꯪ ꯌꯦꯡꯊꯣꯛꯎꯕ
ꯑꯣ ꯀꯥꯏꯗ ꯌꯦꯡꯉꯨꯏꯅꯣ ꯌꯦꯡꯕꯗꯤ
ꯖꯦꯅꯤꯝꯁꯇ ꯆꯠꯂꯦ ꯑꯗꯨꯒ ꯌꯦꯡꯊꯣꯛꯎꯔꯦ ꯒꯣꯔꯃꯦꯟꯗꯅ ꯅꯠꯇꯔꯥꯗꯤ ꯉꯝꯗ꯭ꯔꯦ ꯄ꯭ꯔꯥꯏꯚꯦꯠꯇꯒ ꯆꯠ
ꯍꯣꯏꯅꯦ ꯑꯗꯨꯐꯥꯎꯕ ꯍꯤꯗꯥꯛꯇ ꯂꯩꯕꯗ ꯅꯪ ꯄꯩꯁꯥ ꯃꯌꯥꯝ ꯆꯪꯉꯝꯗꯣꯏꯅꯤ ꯍꯧꯖꯤꯛꯀꯤ ꯄꯣꯠ ꯈꯨꯇꯥꯡ ꯆꯥꯇꯥꯡꯁꯤꯗ
ꯆꯠꯂꯦ ꯆꯠꯂꯦ ꯒꯨꯂꯤ ꯒꯨꯂꯤ ꯈꯔ ꯏꯔꯛꯑꯦ ꯑꯦꯛꯁꯔꯦ ꯅꯨꯡꯁꯔꯦ ꯂꯧꯔꯒ ꯌꯦꯡꯉꯣ ꯈꯣꯠꯂꯣꯗꯤ ꯍꯥꯏꯔꯛꯇꯦ ꯑꯩꯒꯤꯁꯦ ꯈꯔꯗꯤ ꯍꯥꯏꯗꯤ ꯌꯥꯝ ꯅꯧꯔꯤꯕꯒꯤ ꯑꯣꯏꯕ ꯃꯥꯜꯂꯦ
ꯀꯩꯗꯧꯕꯗꯒꯤ ꯇꯧꯈ꯭ꯔꯤꯅꯣ ꯑꯗꯨꯕꯣ ꯇꯨꯁꯟ ꯈꯣꯠꯆꯟꯕꯒ ꯇꯧꯔꯨꯕ꯭ꯔꯣ
ꯇꯨꯏꯁꯟ ꯈꯣꯠꯆꯟꯕ ꯀꯔꯤꯝꯇ ꯂꯩ ꯗꯤ ꯂꯩꯈꯤꯗꯦꯕ ꯑꯩꯁꯦ ꯑꯗꯨꯒ ꯀꯃꯥꯏ ꯇꯧꯔꯒ ꯅꯥꯈ꯭ꯔꯤꯅꯣꯗꯤ ꯈꯪꯍꯧꯗ꯭ꯔꯦꯕ ꯑꯗꯨꯝ ꯍꯧꯒꯠꯂꯀꯥꯟꯗ ꯇꯤꯡꯈꯠꯄ ꯌꯥꯗꯕꯤ ꯑꯗꯒꯤ ꯏꯁꯥꯒꯨꯝꯕ ꯅꯨꯡꯉꯥꯏꯇꯕ ꯍꯦꯜꯂꯒꯅ ꯍꯦꯟꯅ ꯈ꯭ꯋꯥꯡꯁꯦ ꯅꯥꯕꯤ ꯑꯗꯨꯃꯥꯏꯅ ꯇꯧꯕꯗꯒꯤ ꯍꯦꯟꯖꯟꯈꯤꯕ ꯃꯥꯜꯂꯦ ꯑꯩꯅ ꯈꯟꯕꯗ
ꯑꯣ ꯍꯣꯏꯅꯦ ꯑꯩꯁꯨ ꯅꯍꯥꯟꯅꯦ ꯀꯩꯅꯣ ꯊꯦꯡꯅꯩꯌꯦ ꯃꯤ ꯅꯪꯒ ꯅꯍꯥꯟꯋꯥꯏ ꯂꯩꯃꯤꯟꯅꯔꯝꯕ ꯅꯃꯥꯟꯅꯕꯤꯗꯣ ꯑꯗꯨ ꯊꯦꯡꯅꯕ ꯑꯗꯨꯗꯅꯦ ꯃꯥꯅ ꯅꯪꯗꯣ ꯅꯥꯏꯌꯦꯅ ꯌꯦꯡꯉꯨꯏꯅ ꯍꯥꯏꯌꯦꯅ ꯍꯥꯏꯕ ꯑꯩꯁꯦ ꯑꯝꯇ ꯍꯪꯒꯦ ꯍꯪꯒꯦ ꯇꯧꯔꯒꯅꯦ ꯍꯧꯖꯤꯛꯇꯤ ꯂꯧꯁꯤꯡ ꯃꯇꯝꯒꯤ ꯑꯣꯏꯕꯁꯦ ꯊꯕꯛꯁꯦ ꯑꯗꯨꯝ ꯐꯔꯛ ꯇꯥꯗꯅ ꯑꯗꯨꯝ ꯂꯩꯔꯕ ꯑꯗꯨꯒꯤꯅꯦ ꯉꯁꯤꯗꯤ ꯅꯨꯡꯗꯥꯡꯋꯥꯏꯔꯝ ꯉꯥꯏꯍꯥꯛ ꯁꯪꯉꯤꯀꯥꯟꯁꯤꯗ ꯍꯪꯍꯧꯔꯒꯦꯅ ꯐꯣꯟ ꯇꯧꯔꯛꯏꯅꯦ ꯑꯗꯣ ꯍꯤꯗꯥꯛ ꯆꯥꯕꯗꯩ ꯈꯔꯕꯨ ꯐꯔꯕꯣ
ꯑ ꯈꯤꯇꯪꯗꯤ ꯌꯥꯡꯕ ꯃꯥꯜꯂꯦ ꯑꯩ ꯅꯍꯥꯟꯗꯒꯤ ꯆꯥꯕꯅꯦꯕ ꯅꯨꯃꯤꯠ ꯅꯤꯅꯤꯗꯤ ꯁꯨꯔꯦ ꯆꯥꯔꯤꯁꯦ ꯃꯣꯏꯅ ꯁꯔꯨ ꯁꯌꯥꯡ ꯅꯨꯡꯉꯥꯏꯅꯕꯅꯤ ꯈꯣꯠꯅꯕꯅꯤ ꯀꯥꯏꯅ ꯀꯦꯜꯁꯤꯌꯝꯒꯤ ꯒꯨꯂꯤꯒꯗꯤ ꯄꯤꯔꯛꯑꯦ ꯑꯗꯨꯗꯣ ꯑꯗꯨꯝ ꯆꯥꯔꯦ ꯑꯗꯨꯒ ꯑꯁꯤ ꯆꯥꯔꯒ ꯐꯔꯒꯅ ꯐꯈ꯭ꯔꯦ ꯐꯠꯇ꯭ꯔꯒꯗꯤ ꯑꯃꯨꯛ ꯆꯦꯛꯑꯞ ꯊꯥ ꯑꯃ ꯐꯥꯔꯀꯥꯟꯗ ꯆꯦꯛ ꯑꯃꯨꯛ ꯂꯥꯛꯑꯣꯅ ꯍꯥꯏꯔꯛꯑꯦ ꯑꯗꯨꯒ ꯑꯃꯨꯛ ꯆꯠꯀꯗꯕꯅꯦ
ꯑꯁ ꯈ꯭ꯋꯥꯡꯁꯤꯁꯨꯅꯦ ꯑꯃꯨꯛꯄꯨ ꯅꯥꯈ꯭ꯔꯗꯤꯅꯦ ꯑꯍꯧꯕ ꯅꯥꯏꯕꯩ ꯇꯥꯏꯞꯇ ꯇꯧꯗꯤ ꯇꯧꯕꯅꯤꯀꯣ ꯑꯉꯥꯡ ꯑꯣꯏꯒꯦꯔ ꯑꯍꯟ ꯑꯣꯏꯒꯦꯔꯅꯦ ꯑꯃ ꯐꯔꯕꯣꯏ ꯅꯤꯡꯉꯒꯅꯦ ꯈꯤꯇꯪ ꯍꯦꯛ ꯑꯔꯨꯝ ꯑꯌꯥꯡꯒ ꯇꯧꯔꯨꯕꯗ ꯑꯃꯨꯛ ꯍꯦꯛꯛꯇ ꯍꯧꯕꯅꯤ ꯈ꯭ꯋꯥꯡꯒꯨꯝꯕꯁꯦ ꯌꯥꯝ ꯄꯤꯌꯥ ꯇꯥꯕꯅꯦ ꯅꯥꯕꯁꯦ
ꯍꯣꯏ ꯑꯗꯨꯅꯦ ꯑꯩꯖꯨꯅꯦ ꯍꯥꯏꯗꯤ ꯈ꯭ꯋꯥꯡ ꯍꯥꯟꯅ ꯃꯌꯥꯝ ꯅꯥꯔꯝꯕꯗꯤ ꯅꯠꯇꯦꯕ ꯈ ꯈꯗꯤ ꯑꯗꯨꯝ ꯅꯥꯕ ꯏꯁꯥꯒꯨꯝꯕ ꯁꯦꯡꯗ꯭ꯔ ꯀꯥꯟꯗꯒꯅ ꯍꯦꯟꯅ ꯅꯥꯕꯤꯗꯣ ꯑꯗꯨꯃꯥꯏꯅꯗꯤ ꯍꯧꯋꯦꯕ ꯑꯗꯨꯗꯨꯒ ꯁꯨꯡꯅꯥꯗꯤ ꯅꯥꯗꯕꯤꯗ ꯈ ꯐꯕ ꯑꯃ ꯌꯥꯎꯁꯜꯂꯛꯑꯕ ꯑꯗꯨꯗꯨꯒꯤ ꯌꯦꯡꯊꯣꯛꯎꯕ
ꯍꯣꯏꯅꯦ ꯑꯁ ꯅꯣꯏꯗꯤ ꯅꯣꯏꯅꯒ ꯈ꯭ꯋꯥꯡꯒ ꯅꯥꯔꯝꯗꯧ ꯃꯥꯟꯗꯦꯅꯦ ꯅꯁꯥꯅ ꯎ ꯍꯥꯏꯔꯦ ꯂꯨꯝꯕꯁꯨ ꯅꯠꯇꯦ ꯅꯣꯏꯗꯤ ꯀꯪ ꯀꯪꯉꯒ ꯐꯦꯡ ꯐꯦꯡ ꯂꯥꯎ ꯂꯩꯕꯅꯤ ꯅꯥꯔꯝꯗꯧ ꯃꯥꯟꯗꯦꯅꯤ ꯅꯣꯏꯗꯤ
ꯑꯗꯨꯅꯦ ꯗꯣꯛꯇꯔꯅꯁꯨ ꯍꯥꯏꯔꯛꯏꯅꯦ ꯍꯥꯏꯕ ꯅꯌꯥꯡꯅꯗꯤ ꯌꯥꯝ ꯀꯪꯉꯒꯅ ꯈ꯭ꯋꯥꯡ ꯅꯥꯏꯗꯨ ꯀꯩ
ꯄꯛꯏꯗꯅ ꯑꯩꯈꯣꯏꯒꯨꯝꯕꯅ ꯅꯥꯏ ꯍꯥꯏꯔꯗꯤ ꯀꯨꯁꯝ ꯀꯣꯠꯁꯝꯗꯁꯨ ꯅꯗꯤ ꯁꯣꯛꯇꯧ ꯃꯥꯟꯗꯦꯕ
ꯃꯥꯅꯦ ꯃꯥꯅꯦ ꯑꯗꯨꯅꯦ ꯗꯣꯛꯇꯔꯅꯐꯧ ꯂꯛꯅꯔꯛꯏꯅꯦ ꯍꯥꯏꯕ ꯅꯁꯥ ꯄꯥꯔꯒ ꯈ꯭ꯋꯥꯡ ꯅꯥꯔꯤꯅꯦ ꯀꯔꯤ ꯇꯧꯔꯨꯔꯦ ꯑꯦꯛꯁꯤꯗꯦꯟꯒꯨꯝꯕ ꯇꯧꯕ꯭ꯔꯥ ꯅꯠꯇ꯭ꯔꯒ ꯁꯨꯖꯟꯒꯨꯝꯕ꯭ꯔꯥ ꯇꯨꯕ꯭ꯔꯥ ꯈꯣꯠꯄ꯭ꯔꯥ ꯍꯪꯉꯤ ꯑꯗꯨꯗ ꯑꯩꯅ ꯇꯨꯈꯤꯕ ꯈꯣꯠꯈꯤꯕꯗꯤ ꯀꯩꯝꯇ ꯂꯩꯇꯦ ꯑꯗꯨꯒ ꯈꯪꯗꯦ ꯑꯗꯨꯝ ꯀꯨꯏꯅ ꯐꯝꯕ ꯉꯝꯗ꯭ꯔꯦ ꯑꯗꯒꯤ ꯎ ꯀꯣꯛ ꯏꯔꯨꯖꯕꯒꯤ ꯀꯣꯛꯀ ꯑꯗꯨꯝꯕꯒꯤꯗꯤ ꯏꯁꯥꯒꯗꯕ ꯅꯣꯟꯗꯕꯗꯣ
ꯑꯥ
ꯑꯗꯨꯗꯣ ꯉꯝꯗꯕ ꯍꯥꯏꯇꯥꯔꯦ ꯑꯩ
ꯑꯣ ꯑꯗꯣ ꯈ꯭ꯋꯥꯡ ꯅꯥꯕꯁꯦ ꯅꯥꯏ ꯅꯥꯏꯗꯦ ꯍꯥꯏꯕ ꯌꯦꯡꯕꯗꯗꯤ ꯀꯩ ꯇꯧꯗꯕꯒꯤꯅꯦ ꯃꯤꯅꯗꯤ ꯅꯥꯏ ꯈꯪꯗꯕ ꯂꯥꯏꯅꯥꯅꯤ
ꯃꯥꯅꯤ ꯃꯥꯅꯤ ꯆꯥꯛ ꯆꯥꯕꯒꯤꯒ ꯎꯝ ꯆꯥꯛ ꯆꯥꯕꯒꯤ ꯐꯝꯕꯒꯁꯦ ꯍꯥꯏꯗꯤ ꯄꯨꯔꯥ ꯆꯍꯤ ꯍꯨꯝꯐꯨ ꯍꯨꯝꯗ꯭ꯔꯥ ꯃꯔꯐꯨ ꯃꯧꯗ꯭ꯔꯥꯒꯤ ꯀꯩꯅꯣ ꯍꯅꯨꯕꯤꯒꯤ ꯇꯥꯏꯞꯇ ꯑꯩꯗꯣ ꯌꯦꯡ ꯌꯦꯛ ꯁꯪꯉꯦꯕ ꯌꯥꯗ꯭ꯔꯦꯕ
ꯑꯣ ꯍꯣꯏ ꯍꯣꯏ ꯑꯗꯨꯕꯨꯗꯤ ꯍꯤꯗꯥꯛ ꯆꯥꯔꯅꯤꯅ ꯃꯥꯏ ꯐꯖꯔꯛꯑꯅꯤꯗ ꯀꯩꯁꯨ ꯍꯦꯛꯇ ꯇꯨꯏꯁꯟ ꯈꯣꯠꯆꯜꯂꯨꯕꯒꯤ ꯇꯦꯛꯄ ꯁꯣꯛꯄ ꯅꯠꯇꯕꯅꯤꯅ ꯀꯣ ꯑꯗꯨ ꯑꯗꯨꯅ ꯃꯥꯏ ꯍꯜꯗꯔ
ꯑꯣ ꯅꯪꯗꯤ ꯀꯃꯥꯏ ꯀꯃꯥꯏ ꯇꯧꯔꯤꯒꯦ ꯅꯨꯡꯉꯥꯏꯔꯤꯕꯣ
ꯑꯩꯔꯣ ꯑꯁ ꯄꯥꯎꯅꯩ ꯂꯩꯔꯤ ꯍꯧꯖꯤꯛꯀꯥꯟꯗꯤ ꯅꯨꯡꯉꯥꯏꯔꯤ ꯑꯗꯨꯅꯤ ꯑꯗꯨꯝ ꯑꯃ ꯈꯪꯗꯦ ꯀꯩꯀꯩ ꯍꯤꯟꯖꯥꯡꯒ ꯆꯥꯒꯦ ꯍꯧꯖꯤꯛꯀꯥꯟꯁꯤꯕꯣ ꯁꯥꯒ ꯁꯥꯒꯠꯂꯛꯄꯁꯤꯗ
ꯑꯁ ꯏꯟꯖꯥꯡꯒꯗꯤ ꯆꯥꯅꯤꯡ ꯊꯛꯅꯤꯡꯕꯒ ꯑꯝꯇ ꯐꯥꯎꯗꯦꯗ ꯁꯥꯒ ꯁꯥꯕꯅꯦ ꯆꯥꯛꯁꯦ ꯁꯨꯡꯂꯝ ꯂꯥꯝꯗꯦ ꯌꯦꯔꯨꯝꯒꯨꯝꯕ ꯈꯔ ꯉꯧꯔꯒ ꯏꯔꯣꯟꯕꯒꯨꯝꯕ ꯃꯣꯔꯣꯛꯀꯨꯝꯕ ꯈꯔ ꯆꯥꯕꯁꯦ ꯁꯤꯅ ꯍꯦꯟꯅ ꯍꯥꯎꯋꯦ ꯊꯥꯎ ꯊꯨꯝꯒꯗꯤ ꯌꯥꯝ ꯄꯥꯛ ꯆꯥꯅꯤꯡꯗ꯭ꯔꯦꯗ ꯌꯦꯔꯨꯝ ꯉꯧꯕꯗꯨꯐꯧ ꯊꯥꯎ ꯌꯥꯎꯗꯕꯤ ꯉꯧꯔꯁꯤꯔꯥꯅ ꯈꯜꯂꯝꯅꯤ
ꯑꯗꯨꯕꯨꯒꯤꯅꯦ ꯁꯥꯒꯠꯄꯁꯤꯗꯅꯦ ꯊꯥꯎ ꯉꯧꯔꯒ ꯍꯦꯟꯅ ꯑꯃ ꯆꯥꯐꯝ ꯈꯪꯗꯦ ꯀꯩ ꯆꯥꯔꯒ ꯀꯩꯅꯣ ꯇꯧꯗꯣꯏꯅꯣ ꯒ꯭ꯌꯥꯟ ꯑꯃ ꯇꯥꯗꯕꯅꯤ ꯆꯝꯕ ꯆꯥꯃꯜꯂꯁꯨ ꯑꯃꯨꯛ ꯅꯨꯡꯉꯥꯏꯇꯦꯗꯣ
ꯍꯣꯏ ꯍꯣꯏ ꯆꯝꯕ ꯆꯥꯔꯁꯨ ꯑꯆꯝꯕꯗꯨꯗ ꯉꯥꯔꯧ ꯑꯃ ꯌꯥꯎꯔꯗꯤ ꯐꯩꯗꯅ
ꯃꯥꯅꯤ ꯃꯥꯅꯤ ꯅꯥꯔꯁꯨ ꯍꯥꯎꯕꯗꯤ ꯈꯪꯕꯅꯤꯅ ꯑꯩꯈꯣꯏꯁꯨ ꯉꯥꯏꯔꯦ ꯑꯍꯥꯎꯕꯗꯤ ꯆꯅꯤꯡꯉꯅꯤ
ꯆꯤꯟꯗ ꯅꯥꯕꯗꯤ ꯅꯠꯇꯕꯅꯤꯅ ꯆꯥꯕꯗꯤ ꯑꯗꯨꯝ ꯌꯥꯕ
ꯆꯥꯗ꯭ꯔꯗꯤ ꯃꯤ ꯁꯤꯔꯣꯏꯗ꯭ꯔꯣ ꯆꯥꯒꯗꯕꯗꯤ ꯀꯩꯅꯣ
ꯏꯁꯥꯗꯣ ꯅꯨꯡꯉꯥꯏꯇꯕꯅꯤꯅꯅꯦ ꯑꯍꯥꯎꯕꯗꯣ ꯈꯤꯇꯪ ꯆꯥꯕꯒ ꯍꯥꯎꯇꯕꯗꯨ ꯆꯥꯗꯣꯛ ꯁꯧꯕꯗꯤ ꯑꯍꯥꯎꯕꯗꯣ ꯑꯣꯏꯅ ꯆꯥꯅꯤꯡꯕꯗꯣ
ꯊ
ꯍꯣꯏ ꯍꯣꯏ ꯆꯥꯎꯥꯛꯋꯣ ꯅꯪꯁꯨ ꯀꯩꯅꯣ ꯇꯧꯕꯅꯤꯅꯅꯦ ꯍꯤꯗꯥꯛ ꯂꯥꯡꯊꯛꯁꯨ ꯆꯥꯕꯅꯤꯅ ꯆꯥꯕ ꯊꯛꯄ ꯑꯄꯗꯣ ꯐꯖꯅ ꯆꯥꯔꯒ
ꯑ ꯍꯣꯏ ꯍꯣꯏ ꯑꯗꯨ ꯑꯗꯨꯃꯥꯏꯅ ꯇꯧꯔꯤ ꯑꯩꯁꯨ
ꯑꯣ
ꯑꯣ ꯅꯪꯗꯤ ꯅꯪ ꯀꯩ ꯌꯦꯟꯖꯥꯡ ꯆꯥꯒꯦ ꯉꯁꯤ
ꯑꯩꯗꯤ ꯀꯥꯡꯁꯣꯏ ꯆꯥꯏꯌꯦ ꯅꯪꯗꯤ ꯀꯩ ꯆꯥꯔꯒꯦ
ꯑꯩꯁ ꯉꯁꯥꯏ ꯀꯩꯅꯣ ꯇꯧꯔꯒ ꯌꯦꯔꯨꯝ ꯑꯃ ꯐꯨꯠꯆꯜꯂꯦ ꯑꯗꯨꯒ ꯑꯂꯨꯒ ꯇꯧꯔꯒ ꯆꯥꯈ꯭ꯔꯦ
ꯍꯣꯏ ꯍꯣꯏ ꯑꯗꯣ ꯑꯁ ꯀꯩꯅꯣ ꯇꯧꯗꯕꯁꯨ ꯀꯨꯏꯔꯦ ꯅꯣꯡ ꯐꯥꯗꯧ ꯅꯪꯁꯨ ꯈꯔ ꯅꯪ ꯅꯁꯥꯅ ꯍꯒꯗ ꯐꯔ ꯐꯔꯛꯑꯗꯤ ꯌꯦꯟꯖꯥꯡ ꯑꯍꯥꯎꯕ ꯑꯃ ꯆꯥꯔꯒ ꯃꯌꯥꯝ ꯑꯃꯝꯇ ꯄꯨꯟꯁꯤꯅꯦ ꯀꯨꯏꯔꯦꯅꯦ ꯄꯨꯟꯗꯕ ꯎꯅꯒꯦ ꯇꯕ ꯅꯣꯏꯒꯖꯦ
ꯍꯣꯏ ꯌꯥꯏꯑꯦ ꯑꯗꯨꯃꯥꯏꯅ ꯑꯩꯖꯨ ꯈꯜꯂꯤꯅꯦ ꯏꯁꯥꯖꯤꯅ ꯅꯨꯡꯉꯥꯏꯔꯗꯤꯅꯦ ꯆꯠꯊꯣꯛ ꯈꯣꯠꯇꯣꯛꯄꯖꯤꯖꯨ ꯅꯨꯡꯉꯥꯏꯒꯗꯕ ꯏꯁꯥꯖꯦ ꯅꯨꯡꯉꯥꯏꯇꯕꯒꯤ ꯀꯔꯤꯝꯇ ꯆꯠꯅꯤꯡꯗ꯭ꯔꯦ ꯀꯥꯗꯩ ꯃꯄꯥꯟꯖꯨ ꯍꯦꯟꯇꯣꯛꯅꯤꯡꯗ꯭ꯔꯦ ꯃꯤꯗꯨ ꯀꯅꯥꯝꯇꯖꯨ ꯄꯨꯟꯗ꯭ꯔꯦꯕ ꯑꯗꯨꯅ ꯑꯩꯁꯨ ꯉꯝꯃꯀꯥꯟꯗ ꯍꯥꯏꯔꯛꯀꯦꯅ ꯈꯜꯂꯤꯅꯦ
ꯍꯣꯏ ꯍꯣꯏ ꯑꯗꯣ ꯁꯥꯕꯨꯗꯤ ꯌꯥꯝ ꯁꯥꯏ ꯍꯧꯖꯤꯛ ꯆꯠꯊꯣꯛꯄ ꯑꯗꯨꯏꯁꯨ ꯑꯥ ꯀꯩꯅꯣ ꯇꯧꯕ ꯅꯨꯃꯤꯠ ꯑꯝꯗꯅꯦ ꯈꯔ ꯍꯦꯛ ꯁꯥꯕ ꯈꯔ ꯁꯥꯗꯕ ꯅꯣꯡ ꯀꯩꯀꯥ ꯃꯪꯕ ꯅꯨꯃꯤꯠ ꯑꯝꯗ ꯃꯌꯥꯝ ꯄꯨꯟꯅ ꯑꯍꯥꯎꯕ ꯑꯃ ꯇꯧꯔꯒ ꯆꯥꯁꯦ ꯃꯌꯥꯝꯁꯨ ꯂꯣꯏꯅ ꯄꯥꯎ ꯄꯤꯈ꯭ꯔꯒ
ꯍꯣꯏ ꯍꯣꯏ ꯑꯗꯨꯃꯥꯏꯅ ꯇꯧꯖꯦ ꯄꯨꯟꯗꯕ ꯀꯨꯏꯔꯕꯒꯤ ꯎꯁꯨ ꯌꯥꯝ ꯎꯅꯤꯡꯉꯦ
ꯍꯣꯏ ꯍꯣꯏ ꯑꯗꯨꯅꯦ ꯄꯨꯟꯕꯖꯨ ꯄꯥꯛ ꯄꯥꯛꯁꯨ ꯄꯨꯟꯗ꯭ꯔꯦꯗꯣ ꯍꯧꯖꯤꯛ ꯃꯇꯝꯁꯤꯗꯅꯦ ꯑꯃ ꯏꯔꯥꯡ ꯋꯣ ꯑꯃ ꯑꯃꯨꯛ ꯂꯩꯅꯤ ꯑꯗꯒꯤ ꯄꯩꯁꯥ ꯅꯨꯡꯁꯥꯅꯒ ꯊꯣꯛꯇꯕꯅꯦ ꯍꯧꯖꯤꯛꯀꯥꯟꯁꯦ ꯄꯩꯁꯥꯁꯨ ꯏꯄꯥꯏ ꯄꯥꯏꯗ꯭ꯔꯦ ꯇꯧꯔꯤꯁꯦ
ꯑꯁ ꯄꯩꯁꯥ ꯄꯥꯏꯗꯕꯒꯤ ꯍꯥꯏꯔꯨꯔꯗꯤꯅꯦ ꯉꯍꯥꯟ ꯍꯣꯁꯄꯤꯇꯥꯜ ꯆꯠ ꯄꯗꯣ ꯄꯩꯁꯥ ꯀꯣꯛꯊꯣꯡꯑꯝꯅꯦ ꯍꯨꯟꯇꯣꯛꯑꯝꯃꯤꯁꯦ ꯑꯃ ꯑꯗꯨꯝ ꯈ꯭ꯋꯥꯡ ꯅꯥꯕ ꯈꯛꯇꯪ ꯌꯦꯡꯗꯕꯤꯗ ꯑꯩꯖꯦ ꯍꯟꯗꯛꯇꯤꯅꯦ ꯃꯥꯏꯖꯤꯖꯨ ꯐꯨꯔꯤ ꯃꯌꯥꯝ ꯊꯣꯛꯑꯦꯅꯅꯦ ꯏꯁꯀꯤꯟꯒꯤ ꯗꯣꯛꯇꯔꯗꯨꯗꯁꯨ ꯑꯃꯨꯛ ꯌꯦꯡꯊꯣꯔꯛꯑꯦ ꯑꯗꯨ ꯌꯦꯡꯊꯣꯔꯛ ꯄ ꯀꯥꯟ ꯑꯗꯨꯗꯗꯤ ꯍꯤꯗꯥꯛ ꯃꯔꯤ ꯃꯉꯥ ꯏꯊꯣ ꯏꯁꯤꯜꯂꯛꯑꯦ ꯑꯃꯨꯛ ꯃꯥꯏꯖꯦ ꯑꯃꯨꯛ ꯐꯨꯔꯤ ꯉꯥꯛꯇ ꯑꯣꯏꯕꯗꯨꯗ ꯗꯥꯛ ꯃꯌꯥꯝ ꯂꯩꯒ꯭ꯔꯅꯤꯅ ꯅꯨꯡꯉꯥꯏꯇꯗꯅꯅꯦ ꯐꯦꯁ ꯋꯥꯁꯋꯣ ꯀꯩꯋꯣ ꯈꯔ ꯑꯃꯁꯨ ꯂꯩꯊꯣꯔꯛꯑꯦ ꯑꯗꯨꯒꯤ ꯂꯨꯄꯥ ꯂꯤꯁꯤꯡ ꯃꯉꯥ ꯃꯔꯤ ꯃꯉꯥꯗꯤ ꯑꯗꯨꯝ ꯄꯥꯏꯒ꯭ꯔꯦ
ꯏꯁ ꯑꯗꯨꯕꯨ ꯅꯪ ꯒꯣꯔꯃꯦꯟꯗ ꯌꯦꯡꯕꯩ ꯈꯔ ꯁꯦꯞ ꯑꯣꯏꯍꯧꯔꯤꯅꯤꯀꯣ
ꯃꯥꯅꯦ ꯃꯥ
ꯄ꯭ꯔꯥꯏꯚꯦꯠꯇꯒ ꯌꯦꯡꯕ ꯑꯣꯏꯔꯗꯤꯅꯦ ꯑꯗꯨ ꯇꯧꯁꯤꯒ ꯑꯗꯥ ꯇ꯭ꯔꯤꯠꯃꯦꯟ ꯇꯧꯁꯤꯒꯗꯪ ꯍꯥꯏꯕꯗ ꯅꯪ ꯂꯤꯁꯤꯡ ꯃꯔꯤ ꯃꯉꯥꯗꯣ ꯍꯤꯗꯥꯛ ꯌꯥꯎꯗ꯭ꯔꯤꯉꯩꯗ ꯄꯥꯏꯈ꯭ꯔꯗꯣꯏꯅꯤꯀꯣ ꯅꯪ ꯑꯗꯨ ꯐꯔꯕꯅꯦ ꯌꯦꯡꯉꯩꯗꯣ ꯑꯗꯣ ꯈꯔꯕꯨ ꯐꯕ꯭ꯔꯣ ꯅꯪ ꯑꯗꯨꯒꯤ ꯄꯣꯠꯆꯩ ꯁꯤꯖꯤꯟꯅꯕꯗꯣ ꯃꯥꯏꯒꯤꯗꯣ
ꯍꯣꯏ ꯈꯔꯗꯤ ꯐꯕ ꯃꯥꯜꯂꯦ ꯑꯗꯨꯝ ꯋꯥꯈꯜ ꯋꯥꯈꯜꯅꯖꯨꯔ ꯈꯪꯗꯦꯕ ꯍꯥꯏꯗꯤ ꯌꯦꯡꯕꯨ ꯌꯦꯡꯉꯨꯔꯗꯤ ꯄꯩꯁꯥ ꯆꯪꯉꯗꯤ ꯈꯤꯇꯪ ꯅꯨꯡꯉꯥꯏ ꯀꯥꯏꯅ ꯍꯥꯏꯕꯗꯨꯒꯤ ꯋꯥꯈꯜꯂꯣꯟꯗꯨꯅꯔ ꯈꯪꯗꯦ
ꯇ ꯐ ꯌꯥꯄꯣꯠꯇꯤ ꯐꯔꯝꯒꯅꯤ ꯅꯣꯏ ꯍꯥꯟꯅꯁꯨ ꯅꯣꯏꯗꯤ ꯅꯃꯥꯏ ꯅꯥꯜꯂꯤꯗꯨꯗꯤ ꯑꯩꯈꯣꯏꯁꯨ ꯌꯦꯡꯉꯤꯅꯦ ꯏꯁ ꯀꯤꯟꯒꯤꯗꯤ ꯑꯗꯨꯝꯗꯣ ꯌꯦꯡꯉꯨꯔꯗꯤ ꯍꯦꯛꯇ ꯐꯕꯅꯤꯗ ꯀꯣ ꯌꯦꯡꯗꯅ ꯁꯨꯝ ꯄꯪꯇꯩꯩ ꯇꯩꯕꯗꯕꯨ ꯃꯦꯟꯃꯥꯟ ꯇꯥꯗꯕꯩ ꯋꯥꯅꯤ ꯗꯣꯛꯇꯔꯅ ꯄꯤꯔꯛꯑꯗꯤ ꯑꯗꯨꯝ ꯈꯔꯗꯤ ꯐꯕꯅꯦ ꯍꯦꯛꯇ ꯑꯩꯈꯣꯏꯅ ꯁꯨꯝ ꯇꯩꯕꯒ ꯃꯥꯟꯅꯗꯕꯅꯤ
ꯑꯣ ꯍꯣꯏ ꯑꯗꯨꯕꯨꯗꯤ ꯑꯗꯨꯅ ꯍꯟ ꯐꯕꯗꯤ ꯃꯥꯜꯂꯦ ꯑꯗꯨꯝ ꯐꯈ꯭ꯔꯗꯤ ꯅꯨꯡꯉꯥꯏꯅꯤꯅ ꯈꯜꯂꯤꯅꯤꯅꯦ
ꯎꯝ ꯐꯕꯅꯤꯗ ꯑꯗꯨꯝ ꯑꯃꯔ ꯑ ꯄꯩꯁꯥꯗꯕꯨ ꯈꯔ ꯆꯪꯕꯩ ꯋꯥꯅꯤ ꯑꯩꯈꯣꯏꯁꯨ ꯃꯌꯥꯝ ꯅꯪ ꯌꯦꯡꯉꯤꯒꯗꯣ ꯖꯦꯅꯤꯁꯇꯒꯗꯣ ꯆꯠꯂꯒ ꯌꯦꯡꯉꯨꯔꯦꯕ ꯀꯣ ꯃꯃꯥꯡꯗꯁꯨ ꯑꯩꯁꯨ ꯑꯗꯣ ꯌꯥꯝ ꯐꯩꯑꯕ ꯑꯗꯨꯝ ꯑꯃ ꯍꯥꯏꯗꯤ ꯒꯣꯔꯃꯦꯟꯅꯤꯒ ꯍꯥꯏꯔꯒ ꯀꯩꯅꯣ ꯀ ꯑꯣꯏꯗꯕꯗꯣ ꯀꯩꯁꯨ ꯐꯖꯅ ꯌꯦꯡꯗꯕꯗꯣꯁꯨ ꯑꯣꯏꯗꯕꯅꯤ ꯑꯗꯨꯝ ꯑꯗꯒꯤ ꯑꯥ ꯃꯤ ꯃꯤꯒꯤ ꯆꯥꯟꯅꯕ ꯍꯥꯏꯗꯨꯁꯨꯅꯤꯀꯣ ꯆꯥꯟꯅꯗ꯭ꯔꯕꯨꯗꯤ ꯀꯩꯁꯨ ꯐꯄꯣꯇꯦ ꯄ꯭ꯔꯥꯏꯚꯦꯠꯇ ꯄꯩꯁꯥ ꯃꯌꯥꯝ ꯇꯤꯡꯉ ꯌꯦꯡꯉꯁꯨ ꯆꯥꯟꯅꯗ꯭ꯔꯗꯤ ꯀꯩꯁꯨ ꯐꯠꯇꯦꯕ ꯆꯥꯅꯔꯒ ꯐꯕꯩ ꯋꯥꯅꯤ ꯅꯪꯖꯨ ꯆꯥꯅꯕ ꯊꯣꯛꯎꯔꯗꯤ ꯃꯥꯏ ꯐꯖꯅꯤ
ꯍꯣꯏ ꯑ ꯅꯪ ꯀꯩꯗꯧꯔꯝꯃꯤꯅꯣ
ꯑꯁ ꯑꯩꯖꯦ ꯀꯩꯁꯨ ꯇꯧꯗꯦ ꯅꯨꯡꯗꯥꯡ ꯋꯥꯏꯔꯝꯒꯤꯅꯦ ꯍꯪꯆꯤꯠ ꯂꯥꯡꯉꯝꯃꯤꯅꯤ ꯉꯥꯍꯥꯛ ꯂꯩꯔꯒ ꯆꯥꯛ ꯏꯁꯤꯡ ꯊꯣꯡꯕ ꯃꯇꯝ ꯌꯧꯔꯛꯑꯗꯧ ꯄꯣꯠꯅꯤꯗ ꯑꯗꯨꯒꯤ ꯑꯩꯖꯦ ꯉꯥꯛꯇꯪ ꯍꯥꯡꯉꯤ ꯀꯥꯟ ꯑꯗꯨꯗꯅꯦ ꯅꯪꯅ ꯑꯃꯨꯛ ꯅꯤꯡꯖꯡꯉꯤꯀꯥꯟꯁꯤꯗ ꯑꯝꯇ ꯇꯧꯍꯧꯔꯤꯒꯦꯅ ꯅꯨꯡꯗꯥꯡ ꯇꯥꯔꯛꯑꯗꯤ ꯅꯣꯏꯖꯨ ꯉꯥꯏꯔꯦ ꯆꯥꯛ ꯀꯩꯀꯥ ꯇꯧꯅꯕꯅꯤꯅ ꯍꯦꯛꯇ ꯐꯣꯟ ꯇꯧꯁꯟꯕꯗꯣ ꯐꯔꯛ ꯇꯥꯅꯩꯌꯦꯕ
ꯍꯣꯏꯅꯦ ꯑꯗꯨꯅꯅꯦ ꯑꯩ ꯑꯩꯅꯖꯨ ꯑꯩꯖꯨ ꯄꯥꯛꯅ ꯁꯨꯡꯇꯧ ꯇꯧꯔꯛꯇ꯭ꯔꯦ ꯅꯣꯏꯖꯨ--- ꯀꯩꯗꯧꯒ꯭ꯔꯝꯅꯣ ꯀꯥꯏꯅ ꯈꯜꯂꯝꯒꯅꯤ ꯑꯩꯗꯣ ꯐꯣꯟ ꯁꯤꯟꯕꯗꯩ ꯅꯝꯕꯔꯗꯣ ꯏꯌꯥꯎ ꯌꯥꯎꯗ꯭ꯔꯦꯕ ꯃꯌꯥꯝꯒꯤ
ꯑꯥ
ꯑꯗꯨꯗꯨꯅ ꯅꯪꯒꯤ ꯅꯝꯕꯔꯕꯨꯗꯤ ꯍꯥꯟꯅ ꯏꯃꯦꯜꯒꯨꯝꯕꯗ ꯁꯦꯞ ꯇꯧꯔꯨꯕꯒꯤ ꯌꯥꯎꯕꯨꯗꯤ ꯌꯥꯎꯕ ꯏꯕꯥꯅꯤ ꯑꯗꯨꯝ-- ꯍꯥꯏꯗꯤ ꯂꯩꯅꯩꯗꯅ ꯅꯝꯕꯔꯗꯤ
ꯍꯣꯏ ꯑꯥ ꯇꯧꯕꯅꯤ ꯇꯧꯕꯅꯤ ꯐꯣꯟ ꯁꯤꯟꯕꯖꯦ ꯄꯨꯡꯃꯥꯡ ꯃꯥꯡ ꯃꯀꯣꯛꯇꯒꯤ ꯍꯧꯕꯅꯤꯀꯣ ꯐꯣꯟ ꯁꯤꯟꯕ ꯍꯥꯏꯕ ꯍꯧꯖꯤꯛꯀꯥꯟꯗꯤ ꯐꯣꯟꯗ ꯂꯣꯏ ꯊꯋꯥꯏ ꯌꯥꯎ ꯂꯩꯔꯕꯅꯤꯅꯅꯦ ꯐꯣꯟ ꯁꯤꯟꯕꯗ ꯄꯨꯡꯃꯥꯡ ꯃꯥꯡꯕꯅꯤ
ꯑꯅꯦ ꯐꯣꯟ ꯌꯥꯗꯕꯒꯤꯅꯦ ꯑꯃꯨꯛ-- ꯄꯩꯁꯥ ꯑꯃꯨꯛ ꯃꯌꯥꯝ ꯆꯪꯉꯦ ꯍꯟꯗꯛ ꯆꯍꯤꯖꯤ ꯃꯗꯤ ꯑꯁ ꯂꯣꯏꯔꯦ ꯂꯣꯏꯔꯦ ꯋꯥꯕ---
ꯅꯪ ꯄꯩꯁꯥ ꯌꯥꯝꯅꯕꯨ ꯄꯥꯏꯔꯝꯃꯤꯖꯥꯠꯅꯤꯅꯦ ꯇꯧꯔꯤꯁꯤꯗꯤ
ꯎꯝꯅꯦ ꯍꯥꯏꯅꯤꯡꯉꯥꯏ ꯂꯩꯇꯒꯩ ꯋꯥꯔꯦ ꯎꯄꯥꯏ ꯂꯩꯇꯕꯅꯤꯅ ꯐꯣꯟꯗꯤ ꯄꯥꯏꯗꯕ ꯌꯥꯗꯦꯅ ꯈꯟꯕꯒꯤ ꯑꯗꯨꯝ--- ꯎꯝ ꯂꯩꯔꯤꯕ ꯍꯥꯏꯗꯨꯅꯦ ꯑꯅꯧꯕ ꯑꯃ ꯁꯤꯜꯂꯤꯕ ꯑꯃꯗꯨꯅꯗꯤ ꯁꯨꯡꯌꯥ ꯌꯥꯔꯛꯇ꯭ꯔꯕꯅꯤꯅ
ꯑꯣ... ꯍꯣꯏ ꯍꯣꯏ ꯑꯗꯨꯗꯤꯅꯦ ꯅꯪꯖꯨ--- ꯑ ꯍꯤꯗꯥꯛ ꯂꯥꯛꯊꯛꯀꯗꯣ ꯐꯖꯅ ꯆꯥꯔꯣ ꯑꯩꯅꯦ ꯑꯃꯨꯛ ꯃꯣꯏ ꯑꯇꯩꯗꯨꯖꯨ-- ꯒ꯭ꯔꯨꯞꯇꯥꯔ ꯀꯩꯅꯣ ꯇꯧꯔꯒ ꯏꯕꯥꯅꯤꯅ ꯍꯥꯏꯗ꯭ꯔꯗꯤ ꯃꯣꯏ ꯀꯩꯁꯨ ꯍꯥꯏꯔꯛꯑꯔꯣꯏ ꯄꯥꯎ ꯐꯥꯎꯅꯖꯦ ꯅꯪꯁꯨ ꯈꯤꯇꯪ ꯐꯔꯛ--- ꯔꯣꯃꯤꯂꯥ ꯍꯟꯗꯛ ꯊꯥ ꯖꯤꯗꯅꯦ ꯇꯧꯍꯧꯅꯕ ꯑꯩꯈꯣꯏꯒꯤunitelligibleꯃꯌꯥꯝ ꯄꯨꯟꯕꯗꯣ
ꯑꯣ ꯍꯥꯏꯐꯦꯠ ꯅꯪ ꯍꯥꯟꯅ ꯍꯧꯗꯣꯔꯛꯑꯣ ꯆꯥꯛ ꯎꯝ ꯅꯣꯡꯃ ꯑꯁꯪꯕ ꯃ---- ꯇꯝ ꯍꯥꯏꯅꯔꯛꯑꯣ ꯀꯥꯏꯅ ꯍꯥꯏꯔꯒ ꯆꯥꯛ ꯑꯃ ꯆꯥꯃꯤꯟꯅꯖꯤ ꯈꯣꯠꯁꯤ ꯀꯥꯏ ꯍꯥꯏꯗꯤ ꯃꯐꯝ ꯑꯝꯗ ꯆꯠꯂꯒꯕꯨ ꯆꯥꯔꯖꯨ ꯑꯇꯣꯞꯄꯗ ꯆꯠꯂꯒ ꯆꯥꯔꯖꯨ ꯑꯗꯨꯝ ꯀꯩꯅꯣ ꯇꯧꯋꯤꯗꯅ
ꯍꯣꯏ ꯍꯣꯏ
ꯌꯥꯏꯗꯅ ꯁꯪꯕ ꯃꯇꯝꯗ
ꯑꯥ ꯑꯥ ꯑꯥ ꯍꯣꯏ ꯍꯣꯏ ꯌꯥꯏꯌꯦ ꯌꯥꯏꯌꯦ ꯑꯗꯨꯗꯤ ꯊꯝꯃꯒꯦꯀꯣ ꯍꯧꯖꯤꯛꯀꯤꯗꯤ ꯑ ꯑ ꯑꯃꯨꯛ ꯄꯥꯎ ꯐꯥꯎꯔꯛꯀꯦ
ꯍꯣꯏ ꯍꯣꯏ